ꯇꯥꯕ꯭ꯔꯣ
ꯇꯥꯏꯌꯦ ꯇꯥꯕ꯭ꯔꯣ
ꯇꯥꯏꯌꯦ ꯀꯔꯤ ꯇꯧꯔꯤꯅꯣ
ꯀꯩꯁꯨ ꯇꯧꯗꯦ ꯅꯪꯗꯤ
ꯑꯩ ꯗꯥꯏꯔꯤ ꯏꯔꯒ ꯂꯩꯌꯦ
ꯀꯔꯤꯒꯤ ꯏꯕ꯭ꯔꯥ
ꯑꯦꯁꯥꯏꯟꯃꯦꯟ ꯏꯔꯒ ꯂꯩꯔꯤꯕ
ꯏꯗ꯭ꯔꯁꯨ ꯌꯥꯔꯦꯗ
ꯑꯦꯁ ꯏꯗ꯭ꯔꯗꯤ ꯑꯃꯨꯛ ꯑꯣꯖꯥ ꯅꯥꯒꯨꯟꯊꯤ ꯑꯃꯨꯛ ꯆꯥꯔꯅꯤ ꯃꯥ ꯑꯣꯖꯥꯒꯤꯗꯣ
ꯎꯝ ꯆꯥꯔꯁꯨ ꯆꯥꯔꯁꯨ ꯌꯥꯏꯗ
ꯏꯁ ꯁꯔꯗꯤ ꯏꯀꯥꯏ
ꯌꯥꯗ ꯑꯩꯈꯣꯏꯁꯨ ꯅꯨꯠꯇꯤ ꯅꯠꯇ꯭ꯔꯕꯅꯤ
ꯑꯁ ꯅꯈꯣꯏ ꯅꯈꯣꯏꯒꯤꯗꯤ ꯈꯔꯗꯤ ꯐꯔꯦ
ꯈꯣꯏꯁꯨ ꯉꯁꯤ ꯑꯂꯨꯒ ꯀꯨꯕꯤ
ꯍꯥꯎꯕ꯭ꯔꯣ
ꯍꯥꯎ ꯍꯥꯎꯇꯦ ꯅꯪꯗꯤ ꯀꯔꯤ ꯆꯥꯕ꯭ꯔꯣ
ꯑꯩ ꯉꯁꯤ ꯍꯋꯥꯏ ꯆꯥꯏꯌꯦ
ꯎꯝ ꯍꯥꯎꯕ꯭ꯔꯣ
ꯀꯥꯏꯗꯒꯤꯅꯣꯍꯦ
ꯍꯧꯒꯅꯤꯗ ꯍꯋꯥꯏꯗꯤ
ꯈꯣꯇꯦ ꯍꯥꯎꯇ꯭ꯔꯁꯨ ꯍꯤꯟꯖꯥꯡ ꯃꯤꯔ ꯆꯥ ꯆꯥꯕꯅꯤꯍꯦ ꯊꯣꯡꯕꯤꯕꯒꯤ
ꯍꯣꯏ
ꯌꯨꯝꯗꯅꯣ ꯅꯠꯇ꯭ꯔꯣꯅ ꯀꯥꯏꯗꯅꯣ
ꯑꯩꯈꯣꯏꯗꯤ ꯑꯣꯐꯥꯟꯗ ꯂꯩꯌꯦ
ꯀꯥꯏꯗ
ꯃꯄꯗ
ꯑꯣ ꯃꯄꯥꯟꯗ ꯀꯔꯤ ꯇꯧꯕ꯭ꯔꯣ
ꯊꯕꯛ ꯇꯧꯋꯦ
ꯅꯨꯡꯉꯥꯏꯔꯦ ꯍꯦ
ꯁꯖꯁꯨ ꯅ ꯄ
ꯅꯈꯣꯏꯗꯤ
ꯍꯣꯏ ꯅꯣꯏꯗꯤ
ꯑꯩꯈꯣꯏꯗꯤ ꯂꯥꯏꯔꯤꯛ ꯇꯝꯂꯤꯌꯦ
ꯀꯗꯥꯥꯏꯗꯅꯥ
ꯑꯩ ꯀꯣꯏꯅꯁꯀꯔꯥ ꯂꯩ
ꯑꯣ
ꯉꯁꯤꯗꯤ ꯕꯣꯜ ꯁꯥꯟꯅꯕ ꯌꯦꯡꯉꯣꯏꯗꯔ꯭ꯣ
ꯌꯦꯡꯉꯨꯔꯦ
ꯀꯅ
ꯇꯜꯦ
ꯑꯗꯣ ꯑꯩꯗꯤ ꯌꯦꯡꯅꯤꯡꯉꯗꯤ ꯌꯦꯡꯒꯅꯤ ꯑꯗꯨ ꯑꯣꯏꯔꯁꯨ ꯊꯦꯡ ꯃꯟꯕꯒꯤꯀꯣ ꯇꯨꯝ ꯅꯤꯡꯗꯣꯏꯔꯥꯅ ꯈꯟꯕ
ꯎꯝ ꯑꯩꯈꯣꯏꯗꯤ ꯌꯦꯡꯅꯤꯡꯗꯦ
ꯅꯪꯅ ꯁꯄꯣꯔꯠ ꯇꯧꯕ ꯃꯤ ꯂꯩꯇꯕꯒꯤꯔꯣ
ꯂꯩ ꯑꯗꯨꯕꯨꯅ ꯁꯤꯗꯤ ꯂꯩꯇꯦ
ꯑꯣ ꯅꯪꯀ ꯅꯅꯥꯕꯨ ꯁꯄ ꯇꯧꯕꯅ
ꯑꯩꯈꯣꯏꯗꯤ ꯐ꯭ꯔꯥꯟꯁꯇ
ꯑꯩꯁ ꯅꯨꯡꯉꯥꯏꯔꯦ ꯑꯗꯨꯗꯤ ꯐ꯭ꯔꯦꯟꯁ ꯉꯔꯥꯡ ꯁꯥꯟꯅꯕ ꯅꯠꯇ꯭ꯔꯣꯣ
ꯑꯩ ꯅꯔꯥꯡ
ꯔꯍꯦ ꯑꯗꯨ ꯉꯔꯥꯡ ꯃꯈꯣꯏꯅ ꯉꯥꯡꯈ꯭ꯔꯤꯕꯣ ꯎꯝ ꯑꯩꯁꯨ ꯉꯔꯥꯡ ꯐ꯭ꯔꯦꯟꯁꯄꯨ ꯁꯞꯄꯣꯔꯠ ꯇꯧꯕꯒꯅꯦꯕ
ꯑꯣ ꯆꯞꯅꯔꯅꯦ ꯑꯩꯈꯣꯏꯅꯦ
ꯎꯝ ꯑꯗꯨ ꯉꯝꯈ꯭ꯔꯦ ꯑꯗꯨ ꯑꯃꯗꯤ ꯉꯝꯗ꯭ꯔꯦ ꯍꯅꯗ
ꯑꯣ ꯍꯣꯏ
ꯅꯁꯨ ꯇꯧꯕ꯭ꯔ
ꯍꯣꯏ ꯑꯩꯁꯨꯗ
ꯑꯗꯨ ꯀꯩꯅꯣꯗꯣ ꯉꯝꯗꯕꯒꯤ ꯊꯝꯃꯣꯏ ꯅꯨꯡꯉꯥꯏꯇꯦ
ꯍꯣꯏ ꯅꯨꯡꯉꯥꯏꯇꯦ
ꯇꯥꯅꯅ
ꯎꯝ ꯀꯗ ꯆꯛꯄꯅꯣ ꯍꯧꯖꯤꯛ
ꯑꯩ ꯉꯁꯤ ꯀꯣꯂꯦꯖ ꯆꯠꯇꯦ ꯄꯅꯦ ꯄꯝꯕꯂ ꯆꯔꯦ
ꯑꯣ ꯅꯉꯥꯏꯕꯨ꯭ꯔꯣ
ꯅꯨꯡꯉꯥꯏꯇ꯭ꯔꯁꯨ ꯎꯄꯥꯏ ꯂꯩꯇꯦ ꯑꯗꯨꯝ ꯆꯠꯄꯅꯤꯅ ꯆꯀꯕꯨꯅꯤ ꯌꯥꯗꯕꯅꯤꯅ
ꯑꯣꯏ ꯎꯝ
ꯏꯆꯦ ꯍꯥꯏꯗꯣꯏꯔꯥ ꯏꯅꯥꯎꯅꯨꯄꯤ ꯍꯥꯏꯗꯣꯏꯔꯥ ꯅꯪꯒꯤ ꯍꯥꯏꯗꯤ ꯏꯆꯦ ꯍꯥꯏꯗꯣꯏꯔ
ꯍꯣꯏ ꯏꯆꯦ ꯍꯥꯏꯌꯣ
ꯑꯩꯅ ꯍꯥꯏꯕꯗꯤ ꯏꯅꯥꯎ ꯅꯨꯄꯥ ꯅꯪ ꯅꯨꯄꯤ ꯂꯩꯕ꯭ꯔꯣ ꯆꯦꯌꯦ
ꯍꯣꯏ
ꯎ ꯍ
ꯅꯨꯄꯥ ꯅꯨꯄꯥ ꯃꯉꯥ ꯅꯨꯄꯤ ꯇꯔꯨꯛ ꯂꯩꯌꯦ
ꯌꯥꯝꯃꯤ ꯌꯥꯝꯃꯦꯍꯦꯆꯦꯡꯒꯤ ꯌꯨꯝꯗꯤ ꯑꯗꯨꯗꯤ
ꯑꯗꯨꯒ ꯑꯩꯅ ꯑꯦꯜꯗꯦꯁꯅꯦ
ꯑꯩ
ꯎꯝ
ꯑꯗꯣ ꯃꯈꯣꯏꯁꯤꯡꯁꯦ ꯌꯨꯝ ꯄꯥꯡꯉꯕ꯭ꯔ ꯅꯠꯇ꯭ꯔꯅ ꯀꯃꯥꯏꯅ ꯇꯧꯔꯤꯅꯣ
ꯍꯣꯏ ꯌꯨꯝ ꯂꯣꯏꯅ ꯄꯥꯟꯈ꯭ꯔꯦ ꯑꯩ ꯈꯛꯇꯅꯦ
ꯑꯁ
ꯎꯝ ꯑꯩꯈꯛꯇ ꯂꯩꯔꯦ ꯍꯥꯏꯗꯤ
ꯑꯗꯨꯗꯤ ꯏꯃꯥ ꯕꯕꯥꯗꯤ ꯁꯣꯜꯂꯝꯒꯅꯤ ꯀꯣ
ꯃꯣꯏꯁꯨ ꯌꯨꯝꯗ ꯂꯩ ꯀꯔꯤꯁꯨ ꯇꯧꯗꯦ
ꯑꯥ
ꯎꯝ
ꯍꯌꯦꯡꯗꯤ ꯀꯔꯤ ꯇꯧꯗꯣꯏꯅꯣ
ꯍꯌꯦꯡꯗꯤ ꯊꯕꯛ ꯆꯠꯀꯅꯤ
ꯎꯝ
ꯅꯪꯗꯤ
ꯍꯌꯦꯡꯗꯤ ꯀꯣꯂꯦꯖ ꯑꯃꯨꯛ ꯆꯠꯇꯣꯏꯅꯦ
ꯀꯂꯊ ꯅꯨꯡꯉꯥꯏꯕ
ꯍ ꯅꯨꯡꯉꯥꯏꯌꯦ
ꯎꯝ
ꯎꯝ
ꯊꯕꯛꯁꯨ ꯇꯧꯕ꯭ꯔ ꯅꯪ
ꯎꯝ ꯊꯕꯛꯇꯤ ꯇꯧꯁꯤꯗ ꯑꯗꯨꯝ ꯀꯣꯂꯦꯖ ꯀꯥꯔꯒ ꯂꯩꯕꯅꯤꯗ
ꯎ
ꯑꯗꯣ ꯅꯣꯡꯃꯗꯤ ꯀꯣꯏꯕ ꯆꯠꯁꯦ
ꯍꯣꯏ ꯆꯛꯁꯦ ꯅꯪꯅ ꯄꯩꯁꯥ ꯂꯧꯊꯣꯛꯄꯤꯌꯨꯀꯣ
ꯂꫭ ꯑꯗꫭ ꯀꯥꯏꯗ ꯍꯥꯏꯕꯗꯤ ꯅꯪꯅ ꯆꯠꯅꯤꯡꯕ ꯃꯐꯝꯗ ꯀꯣ ꯍꯥꯏꯕꯤꯔꯝꯃꯣ ꯑꯗꯨ
ꯑꯩꯅ ꯍꯥꯏ ꯌꯥꯝ ꯇꯥꯡꯕꯒꯤ ꯃꯐꯝ ꯑꯃ ꯍꯥꯏꯒꯦ
ꯍ ꯔꯤ ꯃꯐꯝꯐꯝꯗꯣ
ꯑꯥ ꯑꯩ ꯍꯧꯖꯤꯁ ꯈꯪꯗ꯭ꯔꯦ ꯍꯥꯏꯔꯑꯣ
ꯑꯣ ꯍꯣꯔꯦꯟ ꯍꯣꯔꯦꯟ ꯍꯥꯏꯕꯤꯌꯨꯀꯣ
ꯍꯣꯏ
ꯑꯗꯣ ꯏꯆꯦꯁꯦ
ꯍꯥꯐ
ꯌꯨꯝ ꯌꯨꯝ ꯌꯨꯝ ꯄꯥꯅꯤꯡꯉꯥꯏ ꯇꯥꯎꯗꯣ ꯏꯕꯣ ꯅꯣ ꯆꯉ ꯀꯔꯤ ꯇꯧꯔꯤꯅꯣ
ꯇꯧꯗꯦ ꯑꯩꯈꯣꯏꯗꯤ ꯑ ꯑꯩꯈꯣꯏꯗꯤ ꯄꯣꯠꯁꯨ ꯂꯩꯇꯦ ꯇꯧꯁꯨ ꯇꯧꯔꯦ
ꯀꯔꯤꯒ ꯌꯨꯝ ꯄꯥꯟꯗꯣꯏ ꯍꯥꯏꯕ꯭ꯔꯣ
ꯅꯪꯗꯤ
ꯑꯩꯗꯤ ꯑꯉꯥꯡ ꯑꯣꯏꯔꯤꯌꯦ ꯑꯩꯗꯤ
ꯇꯥꯕ꯭ꯔꫭ
ꯇꯥꯏꯌꯦ ꯇꯥꯗꯕ꯭ꯔꯣ
ꯑꯗꯨꯗꯤ
ꯑꯩꯗꯤ ꯑꯉꯥꯡ ꯑꯣꯏꯔꯤꯌꯦꯕ ꯌꯥꯝ ꯑꯉꯥꯡ ꯑꯣꯏꯔꯤꯕ ꯑꯗꯨꯒꯤ ꯑꯗꯨ ꯑꯣꯏꯔꯁꯨ ꯃꯇꯝ ꯂꯥꯛꯑꯒꯗꯤ ꯑꯃꯨꯛ ꯄꯥꯟꯗꯣꯏꯅꯦ
ꯎꯝ ꯎꯝ ꯎꯝ
ꯀꯅꯥ ꯀꯅꯥ ꯂꯩ ꯑꯩꯅ ꯍꯧꯖꯤꯛ
ꯑꯗꯨ ꯅꯪ ꯅꯨꯄꯥ ꯂꯩꯕ꯭ꯔꯣ
ꯅꯨꯄꯥ ꯂꯩꯇꯕꯤꯒꯤꯅꯦ
ꯀꯔꯤꯒꯤ ꯂꯩꯇꯕ꯭ꯔꯥ
ꯍꯥꯏ ꯅꯨꯄꯥ ꯊꯤꯕꯉ ꯍꯥꯏꯍꯦ
ꯃꯆꯤꯟ ꯊꯤꯒꯅꯨꯗ ꯅꫭꯏꯗꯤ
ꯑꯩ ꯑꯁꯦꯡꯕꯒꯤꯅꯦ ꯑꯩꯈꯣꯏꯗꯤ ꯁꯛꯁꯨ ꯊꯤꯕꯅꯤꯅ ꯅꯨꯄꯥꯁꯨ ꯐꯪꯗꯦꯕ
ꯅꯣꯏꯗꯤ ꯅꯨꯁꯥꯛꯁꯨ ꯐꯖꯩ ꯂꯩꯒꯅꯤꯗ
ꯐꯖꯗꯦ ꯀꯥꯏꯗꯩ
ꯑꯩꯉꯣꯟꯗ ꯍꯥꯏꯔꯣꯏꯔꯥ
ꯁꯛ ꯊꯤꯕꯒꯤ ꯄꯥꯈꯪꯐꯨ ꯂꯩꯇꯔ ꯂꯩꯕꯅꯤ
ꯝ ꯑꯩꯗꯤ
ꯏꯆꯦ ꯏꯆꯦꯅ ꯊꯤꯕꯤꯔꯣ
ꯍꯣꯏ ꯊꯤꯕꯤꯒꯦ ꯀꯔꯝꯕ ꯅꯨꯄꯥ ꯄꯥꯝꯕꯅꯣ
ꯑꯩꯅ ꯄꯥꯝꯕ ꯅꯨꯄꯥ ꯖꯥꯇꯤꯀꯣ
ꯎꯝ
ꯍꯥꯏꯕꯗꯤ ꯏ ꯋꯥꯡ ꯆꯥꯎꯔꯒ
ꯎꯝ
ꯊꯕꯛ ꯇꯧꯕ ꯑꯗꯨꯒ ꯍꯥꯏꯕꯗꯤ ꯏꯃꯥ ꯏꯃꯥ ꯏꯃꯥ ꯕꯕꯥꯅ ꯍꯥꯏꯕꯗꯣ ꯏ ꯏꯃꯥ ꯅꯨꯄꯥ
ꯎꯝ
ꯑꯗꯨꯝꯕ ꯄ ꯄꯥꯝꯦꯕ
ꯑꯗꯨ ꯈꯛꯇ
ꯑꯇꯩꯗꯤ ꯌꯥꯝ ꯂꯩꯌꯦ ꯍꯥꯏꯔꯗꯤ ꯅꯪ ꯑꯩꯅ ꯁꯤ ꯂꯣꯏꯅꯃꯛ ꯍꯥꯏꯗꯤ ꯅꯪ ꯇꯕ ꯉꯝꯃꯤꯈꯦ
ꯎ ꯍꯣꯏ ꯁꯤꯕꯤꯒꯦ
ꯎꯝ ꯑꯗꯨ ꯊꯤꯕꯤꯔꯒ ꯅꯣꯡꯃ ꯎꯅꯔꯁꯦ
ꯍꯣꯏ ꯑꯅꯁꯦ ꯑꯩꯁꯨ ꯅꯨꯄꯥ ꯑꯃ ꯄꯨꯔꯛꯄꯤꯒꯦꯅꯒꯤꯁꯨ
ꯎꯝ ꯄꯨꯔ ꯉꯥꯏꯕꯤꯔꯝꯒꯦ
ꯎꯝ ꯅꯪ ꯅꯨꯄꯥ ꯑꯃ ꯄꯥꯝꯕ ꯑꯅꯤ ꯄꯥꯝꯕ ꯀꯌꯥ ꯄꯥꯝꯕ꯭ꯔꫭ
ꯑꯃꯈꯛꯇꯅꯤꯗ
ꯎꯝ ꯑꯅꯤꯁꯨ ꯂꯧꯑꯣ ꯅ
ꯑꯅꯤ ꯂꯩ ꯉꯝ ꯂꯩ
ꯄ꯭ꯔꯤꯔꯤꯌꯦ
ꯍꯥꯏꯁꯨ ꯅꯨꯄꯤ ꯅꯨꯄꯥ ꯄꯥꯝꯃꯥꯑꯕꯣ ꯉꯝ ꯉꯝꯂꯔꯣꯏꯅ ꯈꯟꯜꯒ ꯂꯩꯕꯅꯤ ꯑꯅꯤ ꯂꯣꯏꯔꯗꯤ ꯁꯤꯔꯅꯤꯍꯦ
ꯌꯥꯏꯗ ꯗꯦꯔꯤꯁꯣ
ꯉꯝꯃꯔꯣꯏ
ꯉꯝꯒꯅꯤ ꯅꯪꯗꯤ
ꯀꯥꯏꯗꯒꯤꯅꯣꯍꯦ
ꯌꯨꯝ ꯑꯅꯤ ꯊꯝꯃꯣ ꯑꯗꯨꯒ ꯑꯃꯗ ꯑꯃ ꯊꯝꯃꯣ ꯑꯃꯗꯨꯗ ꯑꯃ ꯊꯝꯃꯣ ꯍꯣꯏ ꯅꯨꯉꯥꯏꯕꯅꯤ ꯑꯗꯨꯁꯨ
ꯑꯁ ꯈꯪꯗꯦꯗꯥ ꯑꯗꯨ ꯅꯪꯒꯤꯁꯨ ꯂꯩꯇꯕ꯭ꯔꯣ
ꯂꯩꯇꯦ ꯑꯩꯗꯤ
ꯀꯔꯤꯒꯤꯅꯣꯕ
ꯑꯩꯗꯤꯀꯣ
ꯎꯝ
ꯑꯩꯅ ꯄꯥꯝꯕꯗꯨ ꯐꯪꯗꯦ ꯑꯩꯗꯤ
ꯑꯗꯨꯣ ꯅꯪꯅ ꯄꯥꯝꯕ ꯇꯥꯏꯞ ꯇꯣ ꯀꯔꯤꯅꯣꯕ ꯍꯥꯏꯔꯛꯑꯣ
ꯑꯩꯅ ꯄꯝꯕ ꯇꯥꯏꯞꯇꯤꯀꯣ ꯁꯤ ꯁꯤꯗ ꯐꯪꯉꯨꯔꯦ ꯑꯥ ꯃꯄꯥꯟꯗ ꯂꯩꯕꯅꯦ
ꯑꯁ ꯑꯣ ꯑꯗꯨꯗꯤ ꯁꯤꯗ ꯂꯩꯇꯦ ꯍꯥꯏꯕ
ꯍꯣꯏ ꯁꯤꯗ ꯂꯩꯇꯦ
ꯑꯁ ꯇꯨ ꯊꯤꯕ ꯋꯥꯔꯝꯒꯅꯤꯍꯦ
ꯍꯣꯏ ꯑꯩꯒꯤꯗꯤ ꯊꯤꯕ ꯋꯥꯏꯑꯦ
ꯑꯗꯨꯒꯤꯔꯣ ꯌꯨꯝ ꯄꯟꯗꯅ ꯍꯧꯖꯤꯛ ꯐꯧ ꯂꯩꯕꯗꫭ ꯆꯦ
ꯍꯣꯏ
ꯑꯁ ꯌꯨꯝ ꯄꯥꯟꯕꯤ ꯌꯨꯝ ꯄꯥꯟꯗꯕꯤ ꯑꯗꯨꯝ ꯅꯦꯔꯗꯤ ꯅꯪ ꯍꯟꯅꯨꯕꯤ ꯑꯃꯨꯛ ꯅꯤꯁꯥ ꯅꯤꯁꯥꯕꯤ ꯄꯔꯦꯡ ꯑꯃ ꯂꯥꯛꯀꯅꯤ
ꯑꯩꯅ ꯊꯤꯕꯗꯨ ꯐꯪꯗ꯭ꯔꯗꯤ ꯐꯪꯗ꯭꯭ꯔꯗꯤ ꯑꯩ ꯇꯧꯔꯣꯏ
ꯑꯁ ꯑꯗꯨꯗꯤ ꯍꯅꯨꯕꯤ ꯑꯗꯨꯝ ꯀꯩꯗꯧꯅꯤꯍꯦ
ꯍꯣꯏ
ꯑꯁ ꯂꯩꯁꯥꯕꯤ ꯇꯧꯔ ꯀꯔꯤꯒꯤꯅꯣꯕ ꯄꯥꯈꯪ ꯄꯥꯈꯪ ꯄꯥꯈꯥꯡꯗꯀꯣ ꯌꯥꯝ ꯂꯩꯌꯦ ꯑꯗꯨ ꯅꯪꯅ ꯊꯤꯗꯤ ꯄꯥꯡꯗꯣꯏꯅꯦ ꯊꯤꯗꯗꯤ
ꯎꯝꯍꯝ ꯊꯤꯔꯨꯁꯨ ꯀꯣ
ꯎꯝ
ꯊꯤꯔꯤꯗꯤ ꯌꯥꯝ ꯂꯩꯒꯤꯅꯦ ꯑꯗꯨꯕꯨ ꯑꯩꯅ ꯄꯥꯝꯕꯗꯣ ꯂꯩꯇꯦ
ꯑꯗꯨꯗꯤ ꯂꯥꯏ ꯈꯨꯔꯨꯝꯃꯣ ꯂꯥꯏ ꯈꯨꯔꯨꯝꯃꯣꯕ
ꯍꯣꯏ
ꯑꯩꯅ ꯊꯦꯡ ꯑꯩꯅ ꯄꯥꯝꯕ ꯄꯥꯈꯪꯕꯨ ꯄꯤꯕꯤꯌꯣꯅ ꯀꯣ ꯅꯤꯌꯨꯀꯣ ꯑꯗꯨꯗꯤ ꯐꯪꯒꯅꯤ
ꯎꯝ
ꯅꯪꯅ ꯍꯦꯛ ꯅꯤꯔꯗꯤ ꯑꯃꯨꯛ ꯑꯃꯈꯛꯇ ꯅꯠꯇꯦ ꯑꯅꯤ ꯑꯍꯨꯝ ꯐꯪꯗꯣꯏꯅꯤ
ꯎꯝ ꯍꯣꯏ ꯑꯩꯗꯤ ꯑꯅꯤ ꯑꯍꯨꯝ ꯂꯩꯔꯁꯨ ꯌꯥꯏꯗ
ꯑꯁ ꯉꯗ꯭ꯔꯦꯅ ꯅꯪ
ꯅꯪꯒꯅꯤ
ꯑꯁ ꯌꯦꯃꯝꯗ꯭ꯔꯣ
ꯌꯥꯝꯗꯦ
ꯅꯪꯅ ꯉꯥꯝꯅꯦ ꯑꯗꯨꯗꯤ